ꯇꯥꯕ꯭ꯔꯣ
ꯑꯣ
ꯇꯥꯔꯕꯣ
ꯇꯥꯔꯦ
ꯀꯩꯗꯧꯔꯝꯃꯤꯅꯣ
ꯆꯥꯛ ꯇꯣꯛꯇ ꯉꯥꯏꯔꯤꯌꯦ
ꯎꯝ ꯅꯣꯏꯔꯣꯝꯗꯗꯤ ꯅꯣꯡ ꯇꯥꯗ꯭ꯔꯣ
ꯅꯣꯡ ꯇꯥꯏꯌꯦ ꯉꯁꯥꯏ ꯋꯥꯏꯗꯤ ꯇꯥꯔꯝꯗꯕꯅꯦ ꯍꯧꯖꯤꯛ ꯈꯇ ꯇꯥꯔꯦ
ꯏꯁ ꯉꯁꯥꯏꯋꯥꯏ ꯌꯥꯆꯪꯉꯛꯄꯒꯤꯗꯣ ꯑꯗꯨꯒꯤꯗꯨꯗ ꯇꯝꯅ ꯕꯒ ꯅꯪꯍꯧꯗꯦ ꯍꯦꯛꯇ ꯈꯨꯀꯟ ꯊꯤꯅ ꯌꯥꯝ ꯀꯨꯏꯅꯗꯤ ꯅꯠꯇꯕꯀꯣ ꯉꯥꯛꯇꯪ ꯑꯃ ꯈꯨꯀꯟ ꯊꯤꯅ ꯀꯟꯅ ꯇꯥꯔꯛꯏꯅꯦꯃꯤ
ꯑꯩꯗꯤ ꯇꯝꯅꯕ ꯍꯥꯏꯕꯗꯨꯗ ꯁ꯭ꯋꯥꯏ ꯂꯥꯎꯔꯨꯔꯦ
ꯅꯣꯡꯅꯅꯤꯗ ꯅꯣ ꯅꯣꯡꯒꯤ ꯇꯝꯅꯕꯅꯦ ꯑꯇꯩꯒꯤ ꯅꯠꯇꯦ
ꯑꯣ
ꯑ ꯀꯩꯅꯣ ꯍꯟꯗꯛꯀꯤ ꯋꯦꯗ꯭ꯔꯁꯤꯗꯤ ꯄꯨꯔꯥ ꯀꯅꯣꯃ ꯇꯧꯔꯦ ꯍꯥꯏꯕ ꯄꯨꯔꯥ ꯌꯥꯝ ꯊꯤꯅ ꯍꯣꯡꯉꯗ꯭ꯔꯥ
ꯃꯊꯣꯡ ꯃꯔꯝ ꯈꯪꯗꯕꯗꯣ ꯍꯥꯏꯗꯤ ꯐꯤ ꯐꯧꯔꯝꯃꯦ ꯅꯣꯡ ꯋꯥ ꯋꯥ ꯍꯦꯛ ꯆꯨꯔꯛꯄ
ꯑꯈꯣꯏꯒꯤ ꯈꯣꯡꯒꯤꯗ ꯉꯥꯏꯔꯒꯖꯨ ꯍꯥꯟꯅꯗꯤ ꯑꯈꯣꯏꯅ ꯈꯤꯇꯪꯗ ꯑꯣꯏꯔꯁꯨ ꯁꯦ ꯈꯣꯡꯒꯤꯗ ꯉꯥꯏ ꯉꯥꯍꯥꯛ ꯂꯩ ꯇꯥꯔꯛꯄ ꯌꯥꯏ ꯀꯥꯏꯅ ꯈꯟꯗ꯭ꯔꯥ ꯑꯗꯣ ꯍꯧꯖꯤꯛꯇꯤ ꯍꯦꯛꯇ ꯈꯣꯡꯒꯤꯕꯒ ꯈꯤꯇꯪ ꯃꯪꯕꯒ ꯖꯣꯔꯣꯖꯣꯔꯣꯖꯣꯔꯣ ꯉꯥꯛ ꯇꯪꯒ ꯀꯨꯏꯅꯗꯤ ꯅꯠꯇꯕ ꯁꯨꯃꯥꯏꯟ ꯇꯧꯊꯣꯛꯑꯅꯤ ꯑꯗꯨꯗꯨꯒ ꯑꯃꯨꯛ ꯑꯥ ꯈꯪꯁꯥ ꯑꯃꯨꯛ ꯁꯥꯔꯅꯤꯀꯣ
ꯎꯝ
ꯑꯗꯒꯤ ꯑꯃꯨꯛ ꯀꯅꯣ ꯖꯣꯔꯣ ꯖꯣꯔꯣ ꯑꯃꯨꯛ ꯍꯩꯗꯔꯛꯑꯅꯤ ꯕꯦꯔꯥꯅꯦ ꯉꯁꯥꯏ ꯎꯝ ꯉꯁꯥꯏꯖꯨ ꯌꯥꯆꯪꯉꯛꯄꯒꯤ ꯄꯨꯡ ꯇꯔꯦꯠ ꯃꯈꯥꯏ ꯇꯥꯔꯛꯄ ꯑꯗꯥꯏꯗꯣ ꯑꯗꯥꯢꯒꯤꯗꯨꯗ ꯍꯦꯇ ꯈꯨꯀꯟ ꯑꯃꯅꯦ ꯅꯣꯡꯗꯣ ꯇꯨꯒ ꯌꯥꯝ ꯀꯨꯢꯅꯗꯤ ꯎꯝ ꯏꯁꯤꯡꯗꯤ ꯂꯥꯛꯑꯦ ꯑꯩꯈꯣꯏ ꯍꯧꯖꯤꯛ ꯈꯣꯏꯒꯤꯗꯤ ꯏꯁꯤꯡꯗꯤ ꯅꯨꯡꯉꯥꯏꯌꯦ ꯉꯥꯖꯦꯀꯣ ꯑꯗꯨꯝ ꯐꯥꯅꯩ ꯑꯈꯣꯏ ꯊꯣꯡꯒꯥꯟ ꯁꯥ꯭ꯏꯗꯗꯤ ꯐꯥꯅꯗꯦ ꯑꯗꯣ ꯑꯥ ꯀꯦꯅꯦ ꯗ ꯑꯗꯒꯤ ꯍꯧꯖꯤꯛꯁꯦ ꯂꯧ ꯈꯣꯏꯕ ꯃꯇꯝ ꯌꯧꯔꯛꯑꯝꯅꯤꯅꯅꯦ ꯂꯧ ꯈꯣꯏꯒꯤꯕꯒꯤꯁꯤꯗꯅꯦ ꯈꯣꯏꯒꯤ ꯏꯁꯤꯡ ꯂꯩꯔꯤꯅꯤꯗꯅ ꯗ ꯏꯟꯖꯤꯟ ꯃꯇꯨꯡ ꯏꯟꯕꯅ ꯇꯧꯔꯒ ꯃꯣꯏ ꯑꯥ ꯂꯣꯡ ꯈꯣꯟꯅꯕ ꯀꯀꯩ ꯄꯥꯏꯔꯒ ꯅꯨꯄꯤꯒꯩ ꯆꯠꯂꯒ ꯑ ꯑꯗꯨ ꯏꯟꯖꯤꯟ ꯃ ꯇꯨꯡ ꯉꯥꯛꯏꯟꯕ ꯍꯥꯏꯕ꯭ꯔꯥ ꯀꯔꯤꯅꯣ ꯍꯥꯏꯕꯅꯤ ꯈꯪ ꯀꯥꯎꯔꯦ ꯑꯩ ꯑꯗꯨꯗ ꯑꯥ ꯑꯗꯨꯗꯣ ꯏꯃꯥꯕꯣꯛ ꯍꯣꯏ ꯆꯠꯂꯦꯅ ꯑꯩ ꯉꯥ ꯉꯧꯕ ꯆꯥꯔꯛꯑꯦ
ꯑꯥ ꯀꯩꯅꯣꯗꯣ ꯐꯧ ꯍꯜꯂꯝꯗꯥꯏ ꯎꯀꯥꯏ ꯇꯛꯄ ꯍꯥꯏꯕ꯭ꯔꯥ
ꯍꯣ ꯍꯣ ꯍꯣꯏ ꯅꯣꯏ ꯗꯣꯝꯒꯤꯗꯤ ꯎꯝ
ꯑꯗꯨꯒꯤꯗꯨꯗꯁꯨ ꯉꯥꯗꯣ ꯍꯦꯛꯇ ꯑꯣꯜꯂꯛꯄꯅꯦ ꯃꯣꯡꯉ ꯃꯣꯡꯉꯒ ꯄꯤꯛ ꯄꯤꯛꯀ ꯁꯧꯔꯒꯀꯣ
ꯅꯣꯏ ꯑꯗꯣꯝꯒꯤꯗꯤ ꯂꯧꯁꯤꯡꯒꯤ ꯀꯔꯤ ꯀꯔꯤ ꯀꯃꯥꯏꯟ ꯇꯧꯔꯤ
ꯑꯗꯨꯝ ꯆꯞ ꯃꯥꯟꯅꯩ ꯅꯣꯏ ꯇꯧꯔꯤꯗꯣ ꯑꯗꯨꯃꯥꯏꯅ ꯗꯨꯝ ꯇꯧꯅꯔꯤ
ꯑ ꯍꯥꯏꯗꯤ ꯍꯨꯟꯅꯕ ꯈꯣꯠꯅꯕ ꯀꯩꯀꯥ ꯑꯗꯨꯝ ꯍꯧꯔꯕ ꯍꯥꯏ ꯂꯧꯍꯣꯟꯒ ꯊꯥꯅꯕ ꯈꯣꯠꯄ ꯂꯩꯗꯅꯀꯣ ꯑꯥ ꯑꯈꯣꯏ ꯁꯣꯝꯗꯗꯤ ꯂꯧꯍꯣꯟ ꯀꯩꯀꯥ ꯍꯨꯟꯕ ꯍꯧꯅꯔꯦ ꯑꯗꯨꯒ ꯂꯧ ꯈꯣꯏꯕ ꯈꯣꯠꯄ ꯑꯃꯨꯛ ꯈꯔ ꯈꯔ ꯍꯧꯅꯔꯦ
ꯅꯣꯡ ꯇꯥꯔꯛꯄꯁꯤꯗ ꯇꯥꯏ ꯊꯔꯣꯏ ꯈꯨꯟꯕꯒꯥꯗꯣ ꯅꯤꯡꯖꯪꯉꯦ ꯅꯪ ꯊꯔꯣꯏ ꯈꯨꯟꯕꯒ ꯆꯠꯂꯕꯣ
ꯅꯍꯥꯋꯥꯏ ꯌꯥꯝ ꯆꯠꯂꯦ ꯑꯉꯥꯡ ꯑꯣꯏꯔꯤꯉꯩꯗ ꯍꯧꯖꯤꯛꯇꯤ ꯆꯠꯇꯦ
ꯑꯩꯗꯤꯉꯣ ꯑꯉꯥꯡ ꯑꯣꯏꯔꯤꯀꯥꯟꯗ ꯊꯔꯣꯏ ꯈꯨꯟꯕꯁꯨ ꯆꯠꯂꯤ ꯑꯗꯒꯤ ꯏꯟ ꯃꯆꯥ ꯃꯆꯥ ꯄꯨꯔ ꯉꯥ
ꯑꯧ ꯑꯣ ꯍꯣ ꯍꯣ ꯑꯗꯨ ꯌꯥꯝ ꯇꯧꯔꯛꯑꯦ ꯅꯨꯡꯉꯥꯏꯇ꯭ꯔꯥ
ꯅꯨꯡꯉꯥꯏꯌꯦ ꯌꯥꯝꯅ
ꯍꯧꯖꯤꯛꯀꯥꯟ ꯑꯉꯥꯡꯖꯤꯡꯖꯤꯅꯒ ꯍꯦꯟꯄꯣꯟꯇꯦꯀꯣ ꯍꯧꯖꯤꯛꯀꯥꯟꯗꯤ ꯐꯣꯟ ꯑꯃꯃꯝꯒ
ꯃꯣꯏꯗꯤ ꯃꯃꯤꯠ ꯁꯣꯛꯇꯅ ꯂꯣꯏꯔꯅꯤ ꯃꯁꯥꯒꯥꯖꯦ ꯀꯩꯝ ꯇ ꯀꯥꯟꯅꯕ ꯑꯝꯇ ꯐꯪ ꯄꯣꯟꯇꯦꯗ
ꯑꯗꯨꯅꯦ ꯄꯨꯔꯥ ꯒꯦꯝ ꯑꯗꫭ ꯅꯪ ꯑꯈꯣꯏꯒꯤꯗꯤꯅꯦꯀꯣ ꯂꯧ ꯑꯩꯈꯣꯏ ꯁꯣꯝꯒꯤ ꯌꯥꯝ ꯅꯨꯡꯉꯥꯏꯕ ꯑꯃ ꯍꯥꯏꯔꯗꯤꯅꯦ ꯀꯦꯅꯦꯟ ꯏꯁꯤꯡꯖꯦ ꯑꯗꯨꯝ ꯃꯤꯒꯤꯅ ꯏꯁꯤꯡ ꯐꯪꯅꯗꯦꯕꯀꯣ ꯍꯥꯏꯗꯤ ꯐꯪꯅ ꯗꯕ ꯌꯥꯎꯋꯤꯗꯅ ꯑꯩꯈꯣꯏꯒꯤꯅ ꯏꯁꯤꯡꯁꯦ ꯑꯗꯨꯝ ꯄꯨꯕ ꯌꯥꯕꯅꯤꯅ ꯃꯇꯝ ꯆꯥ ꯆꯥ ꯑꯗꯨꯝ ꯂꯥꯛꯄꯗꯣ ꯑꯗ ꯈꯣꯏꯒꯤ ꯂꯧ ꯑꯅꯤꯔꯛ ꯆꯥꯕꯤꯒꯤ ꯑꯥ ꯑꯅꯤꯔꯛ ꯆꯥꯕꯤꯒꯤ ꯇꯧꯕꯗꯨꯁꯨ ꯑꯗꯨꯝ ꯐꯖꯅ ꯑꯗꯨꯝ ꯃꯥꯏ ꯄꯥꯛꯅ ꯑꯥ ꯀꯅꯣ ꯇꯧꯕ ꯉꯝꯃꯤ ꯑꯗꯣ ꯍꯧꯖꯤꯛ ꯑꯃꯨꯛ ꯑꯅꯤꯔꯛ ꯆꯥꯕꯤꯒꯤ ꯂꯣꯏꯔꯛꯄ ꯁꯨꯝ ꯀꯥꯟꯁꯤꯗ ꯑꯃꯨꯛ ꯏꯁꯤꯡ ꯀꯦꯅꯦꯟ ꯏꯁꯤꯡꯖꯦ ꯑꯃꯨꯛ ꯄꯤꯛ ꯊꯟꯒꯩ ꯑꯃꯨꯛ ꯍꯧꯖꯤꯛ ꯂꯥꯛꯑꯦ ꯍꯥꯏꯕ
ꯌꯥꯝ ꯐꯩꯌꯦ ꯅꯣꯏꯒꯤꯗꯣ ꯑꯩꯈꯣꯏꯒꯤꯗꯅꯅꯦ ꯏꯁꯤꯡꯁꯦ ꯈꯔ ꯋꯥꯕ ꯏꯁꯤꯡ ꯆꯥꯎꯔꯒꯅ ꯄꯨꯡꯊꯨꯝ ꯊꯨꯝꯃꯦ ꯑꯗꯨꯗꯒꯤ
ꯈꯤꯇꯪ ꯇꯥꯔꯒꯅꯀꯣ
ꯎꯝ
ꯅꯣꯏ ꯑꯗꯣꯝꯗ ꯅꯨꯡꯉꯥꯏꯇꯦ ꯍꯥꯏꯕꯗꯤ ꯅꯣꯡꯒ ꯀꯟꯅ ꯇꯥꯔ ꯏꯁꯤꯡ ꯏꯆꯥꯎ ꯇꯧꯔꯗꯤ ꯉꯥ ꯐꯥꯝ ꯑꯌꯥꯝꯕ ꯇꯧꯅꯕꯅꯦꯅ ꯄꯥꯊꯣꯛꯅꯕꯖꯤꯡꯗꯨꯀꯣ
ꯃꯥꯅꯦ ꯂꯧꯖꯨꯅꯦ ꯆꯍꯤꯖꯦ ꯍꯥꯏꯗꯤ ꯍꯟꯗꯛ ꯆꯍꯤꯖꯦ ꯂꯧ ꯂꯣꯛꯀꯅꯤ ꯃꯊꯪ ꯆꯍꯤ ꯂꯧ ꯂꯣꯛꯀꯅꯤ ꯍꯥꯏꯕ ꯇꯝꯕ ꯉꯝꯗꯦꯕ ꯑꯌꯥꯝꯕꯅ ꯏꯁꯤꯡꯖꯦ ꯑꯗꯨꯝ ꯏꯁꯤꯡꯒꯤ ꯐꯤꯕꯝꯖꯦ ꯈꯔ ꯅꯨꯡꯉꯥꯏꯇꯕ ꯍꯥꯏꯇꯥꯔꯦ
ꯎꯝ ꯑꯗꯨꯏ ꯍꯥꯏꯔꯗꯤ ꯑꯈꯣꯏ ꯁꯣꯝꯒꯤꯗꯤ ꯅꯨꯡꯉꯥꯏꯒ꯭ꯔꯖꯥꯠꯅꯤꯗ ꯏꯀꯪ ꯊꯣꯛꯑꯦ ꯁꯨꯡꯌꯥꯎ ꯌꯥꯎꯗꯦ ꯏꯆꯥꯎ ꯇꯧꯔꯦ ꯁꯨꯡꯌꯥꯎ ꯌꯥꯎꯗꯦ ꯃꯩ ꯏꯁꯤꯡꯖꯦ ꯑꯗꯨꯝ ꯅꯨꯡꯉꯥꯏ
ꯏꯀꯪ ꯊꯣꯛꯄ ꯍꯥꯏꯔꯒ ꯑꯩꯅ ꯄꯤꯛꯏꯀꯥꯟꯗ ꯇꯨꯔꯦꯟ ꯃꯅꯨꯡꯗ ꯊꯥꯏꯅ ꯂꯤꯂꯥ ꯇꯧꯒꯤꯕꯩ ꯋꯥ ꯅꯤꯗ ꯁꯨꯃꯥꯡ ꯂꯤꯂꯥꯗꯣ
ꯑꯣ ꯏꯀꯪ ꯊꯣꯛꯄꯒꯤ ꯇꯨꯔꯦꯟ ꯃꯅꯨꯡꯗ ꯑꯣꯏꯅ ꯇꯧꯔ ꯕ ꯍꯥꯏꯗꯤ ꯀꯪꯉ ꯂꯩꯔꯝꯅꯤꯅ
ꯇꯨꯔꯦꯟꯗꯣ ꯄꯨꯔꯥ ꯂꯩꯀ꯭ꯔꯛ ꯆꯠꯄꯅꯦꯃꯤ
ꯎꯝ
ꯁꯥꯟꯅꯔꯤꯅꯦ ꯇꯨꯔꯦꯟ ꯃꯅꯨꯡꯗꯒ ꯑꯗꯣ ꯑꯃꯨꯛ ꯈꯇꯅꯤꯀꯣ ꯑꯩꯅ ꯈꯪꯉꯛꯄꯗ ꯑꯗꯨꯝꯃꯥꯏ ꯇꯧꯒꯤꯕ
ꯎꯝ ꯑꯈꯣꯏꯗꯤꯅꯦ ꯏꯁꯤꯡꯕꯥꯎ ꯂꯩꯔꯒꯕꯥꯎ ꯊꯛꯇꯦꯉꫭ ꯏꯁꯤꯡꯖꯦ ꯁꯨꯝ ꯃꯔꯥꯡ ꯀꯥꯏꯕꯅꯤꯅ ꯍꯥꯏꯕꯗꯤ ꯃꯣꯏꯅ ꯄꯨꯔꯛꯏꯖꯤꯖꯨ ꯐꯖꯅ ꯀꯩꯅꯣ ꯇꯧꯊꯣꯛꯑꯒꯗꯤ ꯆꯞ ꯃꯥꯟꯅꯩꯗꯅꯀꯣ ꯑꯈꯣꯏꯗꯤ ꯑꯈꯣꯏꯒꯤ ꯊꯣꯡꯒꯥꯟꯗ ꯈꯨꯟꯒꯤ ꯄꯨꯈ꯭ꯔꯤ ꯊꯛꯅ ꯆꯥꯅꯕꯁꯦ ꯑꯃ ꯂꯩꯌꯦꯕꯀꯣ ꯈꯨꯟꯒꯤ ꯄꯨꯈ꯭ꯔꯤ ꯑꯍꯨꯝ ꯂꯩꯌꯦ ꯑꯗꯣ ꯑꯈꯣꯏ ꯊꯣꯡꯒꯥꯟꯗ ꯑꯃ ꯂꯩꯕꯅꯤꯅ ꯏꯁꯤꯡꯗꯣ ꯑꯗꯨꯝ ꯂꯩꯔꯝꯅꯤꯅ ꯑꯩꯈꯣꯏꯅ ꯑꯗꯨꯝ ꯆꯤꯡꯖꯜꯂꯒ ꯑꯗꯨꯝ ꯀꯩꯀꯩ ꯍꯥꯞꯄ ꯈꯣꯠꯂꯒ ꯑꯗꯨꯝ ꯌꯣꯜ ꯥꯂꯥꯛꯏꯗꯣ ꯑꯝꯍꯥꯅꯤꯗꯅꯀꯣ
ꯃꯥꯅꯦ
ꯑꯗꯨꯅ ꯑꯗꯨꯗꯩ ꯑꯣꯏꯅ ꯆꯥꯟꯅꯕꯗꯣ ꯏꯁꯤꯡꯗꯣ ꯃꯔꯥꯡ ꯀꯥꯏꯔꯝꯅꯤꯅ ꯅꯨꯡꯉꯥꯏ ꯏꯁꯤꯡꯒꯤꯗꯤ ꯃꯩꯁꯨ ꯗꯨꯝ ꯅꯨꯡꯉꯥꯏ ꯑꯗꯨꯒ ꯂꯝꯕꯤꯗꯕꯨ ꯈꯤꯇꯪ ꯐꯠꯇꯕꯩ ꯋꯥꯅꯦ
ꯁꯦꯝꯗ꯭ꯔꯤꯕꯣ
ꯂꯝꯕꯤꯁꯦ ꯆꯔꯥꯡꯄꯥꯠ ꯂꯝꯕꯤꯕꯨꯗꯤ ꯁꯦꯝꯃꯦ ꯑꯗꯨꯒ ꯑꯈꯣꯏꯒꯤ ꯊꯛꯆꯣꯝ ꯆꯪꯕ ꯃꯇꯦꯛꯇꯣ ꯇꯣ ꯗꯨꯨꯅ ꯀꯦꯟꯗ꯭ꯔ ꯄꯨꯟꯗꯕꯅꯤ ꯅ ꯁꯣꯝꯒꯤꯅ ꯃꯣꯏ ꯀꯦꯟꯗ꯭ꯔꯅ ꯁꯦꯝꯒ꯭ꯔꯦ ꯗꯨꯒ ꯃꯔꯨꯑꯣꯏꯕ ꯑꯩꯈꯣꯏꯒꯤ ꯆꯔꯥꯡꯄꯥꯠ ꯂꯝꯕꯤ ꯌꯥꯝ ꯐꯠꯇꯕꯗꯣ ꯑꯗꯨꯕꯨ ꯗꯤ ꯍꯟꯇꯛ ꯀꯣꯏꯂꯥ ꯊꯥꯔꯦ
ꯑꯈꯣꯏꯁꯨ ꯂꯝꯕꯤꯗꯣ ꯌꯥꯝ ꯅꯨꯡꯉꯥꯏꯇ꯭ꯔꯦ ꯗꯣ ꯍꯧꯖꯤꯛꯇꯤ ꯁꯦꯝꯃꯦ
ꯎꯝ ꯎꯝ ꯅꯣꯏꯔꯣꯝꯗꯗꯤ ꯑꯩ ꯏꯃꯥꯟꯅꯕꯤꯒꯤ ꯍꯩꯖꯤꯡꯄꯣꯠ ꯂꯥꯛꯑꯝꯕꯗꯒꯤ ꯂꯥꯛꯇ꯭ꯔꯤ ꯃꯥꯜꯂꯦ ꯀꯨꯏꯔꯦ
ꯑꯩꯗꯤ ꯅꯣꯏꯔꯣꯝꯗ ꯈ꯭ꯔꯗꯤ ꯇꯣꯏꯅꯗꯤ ꯂꯥꯛꯈ꯭ꯔꯦ
ꯑ ꯂꯥꯛꯑꯝꯃꯦ ꯂꯥꯛꯑꯝꯃꯦ ꯑꯈꯣꯏ ꯑꯃꯨꯛ ꯑꯥ ꯆꯥꯛ ꯆꯥꯃꯤꯟꯅꯕ ꯑꯃ ꯌꯥꯎꯈ꯭ꯔꯗꯥꯏꯅꯦ
ꯌꯥꯎꯒ꯭ꯔꯦ ꯀꯥꯎꯔꯕ
ꯍꯣꯏꯅꯦ ꯑꯩ ꯀꯥꯎꯔꯨꯔꯦꯅꯦꯍꯦ ꯃꯃꯥꯡ ꯆꯍꯤꯗꯅꯤ ꯍꯣ ꯍꯣꯏ ꯃꯃꯥꯡꯒꯤ ꯀꯩꯅꯣ ꯅꯨꯃꯤꯠꯇꯅꯤ ꯃꯦ ꯇꯥꯡ ꯑꯃꯗꯅꯤ
ꯎꯝ
ꯃꯦ ꯗꯦ ꯅꯨꯃꯤꯠꯇꯅꯦꯕ ꯑꯧ ꯑꯣ ꯅꯤꯡꯖꯪꯉꯛꯑꯦ ꯅꯤꯡꯖꯪꯉꯛꯑꯦ
ꯀꯥꯎꯕꯅꯦ ꯗꯨꯝ
ꯍꯣꯏ ꯌꯥꯗ꯭ꯔꯦꯅꯦ ꯆꯍꯤꯖꯦ ꯌꯥꯝ ꯖꯜꯂꯛꯇꯅ ꯕꯨꯗꯤ ꯁꯣꯏꯔꯣꯝꯃꯛꯑꯦꯕ
ꯃꯥꯅꯦ ꯑꯗꯣ ꯑꯈꯣꯏꯒꯤ ꯗꯣ ꯏꯁꯤꯡꯗꯣ ꯑꯥ ꯏꯁꯤꯡ ꯌꯥꯝ ꯆꯥꯎꯕꯒꯤꯗꯤ ꯈꯪꯗꯦ ꯀꯪꯕꯒꯤꯗꯤ ꯑꯈꯣꯏ ꯑꯈꯣꯏ ꯃꯆꯥ ꯃꯆꯥ ꯇꯧꯊꯣꯛꯑꯒꯅꯦ ꯑꯗꯨꯝ ꯏꯁꯤꯡ ꯑꯗꯨꯃꯥꯏꯅ ꯁꯤꯖꯤꯟꯅꯩꯌꯦ ꯊꯥꯏꯅ ꯑꯩꯈꯣꯏꯒꯤ ꯒꯨꯍꯥꯗꯒꯥꯖꯦ ꯑꯥ ꯀꯣꯝꯑꯣꯏ ꯀꯔꯤ ꯑꯣꯏ ꯇꯧꯕꯗꯣ ꯒꯨꯍ ꯇꯧꯔꯤꯅꯤ ꯀꯥꯏꯟ ꯍꯥꯏꯔꯒ ꯇꯧꯔꯒ ꯎꯀꯥꯕꯤꯒꯥꯖꯦ ꯃꯌꯥꯝ ꯌꯣꯛꯑꯒꯅꯦ ꯈꯪꯕ꯭ꯔꯥ ꯀꯥꯕꯤꯁꯦ ꯂꯣꯡꯗ꯭ꯔꯥꯏꯗꯨꯅ ꯈꯣꯟꯕꯁꯤꯗ ꯍꯦꯛꯇ ꯐꯤꯗꯤꯡ ꯐꯟ ꯐꯟ ꯆꯣꯡꯉꯒ ꯇꯧꯕ ꯑꯝ ꯌꯥꯎꯒꯦ ꯑꯩ ꯅꯤꯡꯖꯪꯕ ꯑꯃ ꯑꯗꯨꯒꯅꯦ ꯈꯪꯕ꯭ꯔ ꯃꯇꯝꯗꯨꯗꯗꯤ ꯉꯥꯒꯨꯝꯕꯖꯤ ꯀꯩꯁꯨ ꯚꯦꯂꯨ ꯂꯩꯇꯅ ꯈꯟꯕꯗꯣ ꯎꯀꯥꯕꯤ ꯗꯨꯝ ꯂꯩꯔꯤꯅꯦꯕꯀ ꯀꯣ ꯐꯖꯅ ꯁꯤꯠꯇꯣꯛꯇꯕꯤꯗ ꯑꯗꯨꯝ ꯐꯨꯝꯖꯟꯒꯤꯕꯥꯅꯤ ꯀꯣꯝꯗ ꯑꯩꯅ ꯆꯥꯛꯄꯖꯤꯗꯤ ꯍꯧꯖꯤꯛꯐꯥꯎ ꯍꯦꯛ ꯆꯥꯛꯏ
ꯎꯝ
ꯍꯧꯖꯤꯛ ꯑꯣꯏꯔꯗꯤ ꯉꯥꯗꯣ ꯁꯅꯥ ꯑꯣꯜꯂꯅꯤ
ꯍꯦꯍꯦ
ꯈꯣꯏꯁꯨ ꯀꯨꯝꯑꯃꯅꯦ ꯈꯪꯕ꯭ꯔ ꯉꯍꯥꯋꯏ ꯑꯩꯈꯣꯏꯅꯦꯅꯦ ꯃꯆꯥꯅꯨꯄꯤꯒ ꯑꯕꯅꯤꯁꯦ ꯗꯨꯔꯒꯄꯨꯖꯥꯗꯅꯦꯀꯣ
ꯎꯝ
ꯎꯝ ꯉꯥ ꯃꯌꯥꯝ ꯐꯥꯔꯕ ꯑꯍꯤꯡꯁꯦ ꯍꯧꯒꯠꯂ ꯑꯩꯈꯣꯏꯒꯤ ꯊꯣꯡꯒꯥꯟꯗ ꯅꯣꯡ ꯇꯥꯔꯛꯑꯀꯥꯟꯗ ꯍꯧꯖꯤꯛꯇꯕꯨ ꯗ꯭ꯔꯦꯟ ꯆꯟꯁꯤꯟꯈꯤꯕꯩ ꯇꯧꯕꯒꯤ ꯋꯥꯅꯦꯕꯀꯣ ꯏꯟ ꯑꯗꯨꯝ ꯁꯣꯟ ꯍꯥꯏꯇꯔꯦꯏꯟ ꯁꯣꯜꯂꯒ ꯥꯁꯦ ꯑꯩꯈꯣꯏꯒꯤ ꯑ ꯏꯁꯤꯡ ꯑꯅꯩꯕ ꯂꯛꯑꯒꯉꯥ ꯌꯥꯝ ꯂꯛꯅꯕꯗꯣ ꯑꯗꯨꯗꯣ ꯇꯧꯔꯦ ꯑꯗꯨꯒꯤ ꯈꯔ ꯀꯪꯊꯈꯤꯕꯒꯤ ꯏꯁꯤꯡꯗꯣ ꯉꯥ ꯐꯥꯔꯝ ꯈꯔ ꯀꯪꯊꯈꯤꯕꯒꯤ ꯑꯩꯈꯣꯏꯒꯤ ꯑꯍꯤꯡꯗꯒꯨꯝꯕ ꯌꯥꯝ ꯂꯛꯄ ꯀꯥꯟ ꯑꯃ ꯂꯩꯕꯗꯣ ꯃꯇꯝ ꯑꯃ ꯑꯗꯨ ꯑꯥ ꯑꯗꯨꯒꯤ ꯑꯗꯨꯗ ꯉꯥꯁꯦ ꯏꯕꯅꯤꯁꯦ ꯕꯔꯇꯤꯟ ꯇꯪꯈꯥꯏꯃꯨꯛꯀ ꯐꯥꯔꯦꯀꯣ ꯗꯨꯒꯥ ꯄꯨꯖꯥ ꯃꯅꯨꯡꯅꯦꯕ ꯑꯉꯥꯡ ꯑꯣꯏꯔꯤꯀꯥꯟꯗ ꯑꯩꯈꯣꯏꯒꯤꯑꯥ ꯀꯩꯅꯣ ꯏꯕꯥꯅꯤ ꯑꯗꯨꯃꯥꯏ ꯐꯥꯔꯦ ꯑꯗꯨꯗꯨꯒ ꯏꯕꯅꯤ ꯉꯛꯇꯪ ꯎꯔꯤꯉꯩꯗꯅꯦ ꯍꯧꯗꯣꯡꯅ ꯂꯣꯏꯅ ꯏꯟꯇꯔꯅ ꯆꯊꯣꯛ ꯑ ꯂꯩꯔꯃꯤꯅꯤꯃꯤ ꯑꯗ ꯉꯁꯥꯏ ꯏꯕꯥꯅꯤꯑꯥ ꯋꯥꯔꯤ ꯁꯥꯟꯅꯕꯗ ꯑꯗ ꯅꯤꯡꯁꯤꯡꯉꯒ ꯅꯣꯛꯃꯤꯟꯅꯔꯝꯃꯤ ꯅꯦꯕꯥꯍꯥꯏꯕ ꯑꯉꯥꯡ ꯑꯣꯏꯔꯤꯉꯩꯗ
ꯑꯩꯁꯨ ꯑꯃ ꯅꯤꯡꯁꯤꯛꯑꯦ ꯑꯗꯨ ꯍꯥꯏꯔꯒ ꯑꯥ ꯊꯣꯡ ꯃꯈꯣꯡꯗ ꯏꯁꯤꯡꯒ ꯈ ꯈꯔ ꯈꯔ ꯀꯪꯁꯤꯜꯂꯛꯄꯒꯤ
ꯎꯝ
ꯏꯟ ꯁꯣꯟꯕ ꯑꯗꯨꯒ ꯂꯣꯡ ꯈꯣꯟꯕꯤ ꯀꯥꯡꯕꯨꯁꯤꯅꯅꯦ ꯂꯣꯡ ꯈꯣꯜꯂꯦꯕꯀꯣ ꯗ ꯏꯟ ꯃꯆꯥꯅꯦ ꯑꯩꯅ ꯁꯣꯜꯂꯤꯗꯣ ꯑꯗꯩꯗ ꯎꯝ
ꯏꯆꯦ ꯑꯩ ꯌꯨꯝꯗ ꯑꯝꯇ ꯆꯠꯂꯨꯈꯤꯒꯦ ꯏꯁꯤꯡꯁꯨ ꯌꯥꯝ ꯈꯧꯔꯥꯡꯉꯦ ꯐꯨꯔꯤꯠꯁꯤꯁꯨ ꯍꯨꯃꯥꯡ ꯌꯥꯝ ꯁꯧꯔꯦ ꯑꯩ ꯐꯤꯔꯣꯜ ꯑꯄꯥꯕ ꯑꯃꯁꯦꯠꯂꯨꯒꯤꯒꯦ ꯍꯥꯏꯔꯒ ꯃꯉꯣꯟꯗ ꯉ ꯇꯪ ꯏꯟꯁꯦ ꯌꯦꯡꯉꯝꯃꯣ ꯁꯦꯟꯅꯔꯝꯃꯣꯅ ꯍꯥꯏꯔꯒ ꯑꯩꯗꯤ ꯌꯨꯝ ꯆꯠꯄ ꯀꯨꯏꯗꯦꯕꯀꯣ ꯌꯨꯝꯗ ꯐꯠ ꯆꯠꯂꯒ ꯌꯨꯝꯗꯒꯤ ꯐꯤꯔꯣꯜꯗꯣ ꯐꯠ ꯍꯣꯡꯉꯒ ꯂꯥꯛꯄꯁꯦ ꯁꯤ ꯁꯤꯒꯤ ꯃꯔꯛꯁꯤꯗꯅꯦꯕꯀꯣ ꯃꯇꯝꯗꯣ ꯀꯩꯁꯨ ꯀꯨꯏꯗꯦ ꯃꯤꯅꯠ ꯇ꯭ꯔꯥꯉꯥꯃꯨꯛꯀ ꯑꯣꯏꯔꯝꯒꯗ꯭ꯔꯥ ꯑꯗꯨꯗꯩꯗꯅꯦ ꯈꯪꯕ꯭ꯔꯥ ꯑꯩꯒꯤ ꯉꯥꯒꯤ ꯉꯥ ꯍꯥꯞꯅꯕ ꯄꯥꯇ꯭ꯔꯗꯨ ꯄꯤꯛ ꯊꯜꯂꯒꯅꯦ ꯐꯥꯕꯨꯡꯉꯥ ꯍꯥꯏꯕ ꯉꯥꯗꯣ ꯈꯪꯕ꯭ꯔꯥ
ꯎꯝ ꯈꯪꯉꯦ
ꯑꯗꯨꯒꯤꯗꯣ ꯃꯄꯤ ꯉꯥꯛꯇ ꯃꯔꯨꯝ ꯄꯤꯛ ꯊꯟꯕ ꯑꯗꯨꯗꯣ ꯄꯥꯇ꯭ꯔꯗꯣ ꯄꯤꯛ ꯊꯟ ꯅ ꯌꯥꯎ ꯂꯩꯔꯝꯃꯦ ꯄꯥꯇ꯭ꯔ ꯆꯟꯗꯦꯅ ꯑꯇꯣꯞꯄꯗ ꯑꯃꯨꯛ ꯍꯥꯞꯄꯒ ꯂꯩꯔꯝꯕꯩ ꯋꯥꯅꯤꯗ ꯑꯁ ꯉꯛꯄꯖꯥꯠꯅꯦ ꯑꯩ ꯑꯗꯨꯃꯨꯛ ꯉꯛꯄ ꯂꯩꯇꯦ
ꯎꯝ ꯑꯉꯥꯡ ꯑꯣꯏꯔꯤꯉꯩꯅ ꯍꯦꯜꯂꯦꯗ ꯅꯨꯡꯉꯥꯏꯕꯀꯣ
ꯅꯨꯡꯉꯥꯏꯌꯦ
ꯎꯝ ꯍꯥꯢꯁ ꯅꯣꯡꯁꯨ ꯇꯥꯁꯜꯂꯛꯑꯦ ꯐꯔꯦ ꯑꯗꯨꯗꯤ ꯅꯪꯁꯨ ꯇꯨꯝꯊꯣꯛꯑꯣ ꯑꯩꯁꯨ ꯃꯥꯏ ꯃꯤꯠ ꯃꯇꯥꯊꯣꯛꯎ ꯈꯤꯒꯦꯀꯣ
ꯍꯣꯌ -ꯍꯣꯌ ꯐꯔꯦ- ꯐꯔꯦ ꯑꯩꯗꯤ ꯆꯥꯛꯁꯨ ꯇꯣꯛꯑꯕꯅꯤꯅ ꯇꯨꯝꯃꯅꯤ ꯎꯪ ꯊꯝꯊꯝ
ꯑꯩꯖꯨ ꯃꯥꯏ ꯇꯥꯊꯣꯛꯎꯈꯤꯒꯦ ꯑꯗꯨ ꯇꯨꯝꯅꯕ
ꯍꯣꯌ ꯍꯣꯌ ꯇꯥꯔꯨꯔꯣ ꯇꯥꯔꯨꯔꯣ
ꯎꯪ